ꯑꯁ ꯖꯠꯅꯤꯍꯦ ꯑꯁꯤ ꯑꯉꯥꯡꯁꯤꯡ ꯃꯇꯨꯡ ꯏꯟꯅꯔ ꯆꯠꯂ ꯂꯩꯕꯅꯦ ꯂꯥꯡꯕꯁꯤꯒꯤ ꯑꯩꯅ ꯂꯣꯏꯟ ꯇꯥꯟꯊꯣꯛ ꯑꯝ ꯗꯥꯎ ꯌꯥꯕꯅꯦ ꯍꯧꯖꯤꯛꯁꯦ ꯑꯩꯒꯤꯁꯦ ꯃꯈꯣꯟ ꯑꯃꯨꯛ ꯇꯥꯕ ꯇꯥꯗꯕ ꯍꯦꯛꯇ ꯇꯧꯋꯦꯕ ꯑꯗꯨꯒꯤ ꯂꯣꯏꯅ ꯃꯥꯡꯈ꯭ꯔꯦ ꯑꯩꯒꯤꯗꯤ ꯇꯔꯥꯃꯨꯛꯇꯤ ꯃꯥꯡꯒ꯭ꯔꯦ ꯀꯞꯅꯤꯡꯉꯦ ꯑꯩ ꯆꯥꯗ꯭ꯔꯤꯌꯦ
ꯑꯣ
ꯅꯪꯗꯤ ꯆꯥꯔꯕꯣ
ꯀꯩ ꯌꯦꯟꯖꯥꯡ ꯆꯥꯗ꯭ꯔꯤ ꯀꯩ ꯍꯦꯟꯖꯥꯡ ꯊꯣꯡꯒꯦ
ꯍꯧꯖꯤꯛꯁꯦ ꯎꯝ ꯁꯤꯕꯣꯠꯅꯦ ꯍꯥꯏꯕꯒꯨꯝ
ꯑꯣ ꯍꯥꯎꯅꯤꯅꯦ
ꯈꯪꯗꯦꯗ
ꯀꯩꯑꯕ
ꯀꯥꯂꯦꯟꯒꯤ ꯃꯇꯝꯒꯤ ꯏꯟꯁꯥꯡꯅꯤꯅꯀꯣ
ꯍꯣꯏ
ꯅꯣꯏꯗꯤ
ꯑꯩꯗꯤ ꯀꯩꯅꯣ ꯑꯥ ꯂꯦꯗꯤꯁ ꯐꯤꯡꯒꯔꯒꯥ ꯀꯩꯅꯣꯒ ꯑꯂꯨꯒ ꯈꯥꯃꯦꯟ ꯑꯁꯤꯟꯕꯒ
ꯑꯣ
ꯊꯣꯡꯉꯦ ꯀꯥꯡꯁꯣꯏ ꯊꯣꯡꯉꯦ
ꯎꯝ ꯍꯥꯎꯅꯤꯅꯦ
ꯑꯥ ꯍꯣꯔꯦꯟ ꯆꯥꯔꯝꯗꯥꯏꯗ ꯁꯤꯡꯖꯨ ꯃꯦꯠ ꯁꯤꯡꯖꯨ ꯁꯦꯝꯃꯒ ꯆꯥꯅꯤ ꯁꯤꯡꯖꯨ ꯌꯥꯝ ꯄꯥꯝꯖꯕꯅꯤꯅ ꯑꯩꯗꯤ ꯎꯝ ꯇꯥꯕ꯭ꯔꯣ ꯇꯥꯕ꯭ꯔꯣ
ꯇꯥꯏꯌꯦ
ꯎꯝ ꯎꯝ ꯑꯩꯗꯤ ꯅꯈꯣꯟ ꯇꯥꯏꯌꯦ ꯅꯪ ꯇꯥꯗꯕꯒꯨꯝ ꯇꯧꯕ꯭ꯔꯥ
ꯎꯝ ꯇꯥꯗꯕ ꯑꯗꯨꯒꯤ
ꯑꯣ ꯑꯣ ꯀꯔꯤ ꯇꯧꯔꯤꯅꯣ ꯍꯧꯖꯤꯛꯇꯤ
ꯎꯝ ꯎꯝ ꯍꯥ ꯀꯩ ꯍꯥꯏꯕ
ꯀꯔꯤ ꯗꯧꯔꯤꯅꯣ
ꯍꯧꯖꯤꯛꯇꯤ ꯀꯩꯁꯨ ꯇꯧꯗꯤꯌꯦ
ꯐꯃꯨꯡꯗ ꯂꯦꯟꯕ ꯍꯥꯏꯗꯨꯔꯣ
ꯍꯣꯏ
ꯅꯪꯗꯤ ꯀꯔꯤ ꯇꯧꯔꯤꯒꯦ ꯀꯔꯤ ꯍꯣꯠꯅꯔꯤꯒꯦ ꯀꯣꯂꯦꯖ ꯀꯥꯔꯤꯕ꯭ꯔꯣ ꯅꯠꯇ꯭ꯔꯒ
ꯑꯩꯗꯤ ꯀꯩꯅꯣ ꯇꯧꯋꯦ ꯎꯝ ꯎꯝ ꯀꯩꯅꯣ ꯂꯦꯞ ꯇꯦꯛꯅꯤꯁꯤꯌꯥꯟ ꯑꯣꯏꯕꯅꯦꯕꯀꯣ
ꯑꯣ ꯑꯣ
ꯑꯗꯣ ꯑꯩ ꯍꯧꯖꯤꯛ ꯑꯦꯟꯇꯔꯟꯁꯤꯞ ꯆꯠꯄꯅꯦ ꯑꯗꯣ ꯆꯠꯄ ꯂꯣꯏꯔꯦ ꯑꯃꯨꯛꯀ ꯑꯦꯝ ꯃꯦꯁꯤ ꯇꯧꯅꯤꯉꯥꯏ ꯍꯣꯠꯅꯔꯤ
ꯑꯣ ꯌꯥꯝ ꯐꯩꯅꯦ ꯃꯄꯥꯟꯗꯔꯣ
ꯃꯄꯥꯟꯗ ꯃꯄꯥꯟꯗ ꯑꯦꯝ ꯃꯦꯁꯤ ꯇꯧꯒꯅꯤ ꯍꯣꯏ
ꯎꯝ ꯎꯝ
ꯅꯪꯗꯤ ꯀꯩꯗꯧ ꯀꯩ ꯍꯧꯖꯤꯛꯇꯤ
ꯍꯣ ꯍꯥꯏꯔꯣ ꯍꯥꯏꯔꯣ
ꯍꯧꯖꯤꯛꯇꯤ ꯑꯗꯨꯝ ꯂꯩꯌꯦ
ꯑꯩꯁꯨ ꯍꯧꯖꯤꯛꯇꯤ ꯀꯩꯅꯣ ꯑꯗꯨꯝ ꯀꯩꯁꯨ ꯍꯣꯠꯅꯗ꯭ꯔꯦꯗ ꯍꯧꯖꯤꯛꯇꯤ ꯊꯕꯛꯀꯨꯝꯕꯁꯨ ꯍꯣꯠꯅꯔꯝꯕꯗꯣ ꯐꯪꯗꯕꯒꯤ ꯑꯗꯨꯝ ꯇꯨꯃꯤꯟ ꯂꯩ ꯍꯧꯖꯤꯛ ꯒꯦꯞ ꯂꯩꯔ ꯂꯩ
ꯎꯝ ꯑꯣꯏ ꯑꯩꯁꯨ ꯒꯦꯞ ꯂꯩꯔꯒ ꯂꯩꯌꯦ ꯍꯧꯖꯤꯛꯇꯤ ꯎꯝ ꯎꯝ ꯀꯩꯅꯣ ꯃꯣꯏꯒꯤꯗꯣ ꯑꯦꯟꯇꯔ ꯑ ꯑꯦꯟꯇ꯭ꯔꯥꯟꯁ ꯑꯦꯛꯖꯥꯝ ꯗꯦꯠ ꯁꯚꯦꯟꯇꯤꯟꯗ ꯊꯥꯅꯤ ꯍꯥꯏꯌꯦ ꯑꯗꯣ ꯊꯥꯕ ꯆꯠꯀꯅꯤ
ꯎꯝ ꯐꯖꯟꯅ ꯊꯥꯎꯋꯣ
ꯎꯝ
ꯇꯛꯄꯥ ꯑꯣꯏꯌꯣ
ꯑꯣꯏꯖꯒꯦ
ꯑꯩꯗꯤ ꯀꯩꯅꯣꯅꯦ ꯌꯨꯝ ꯄꯥꯟꯈ꯭ꯔꯦ ꯍꯧꯖꯤꯛꯇꯤ
ꯑꯣ
ꯂꯩꯁꯥꯕꯤ ꯅꯠꯇ꯭ꯔꯦ
ꯑꯣ ꯗꯤꯄꯤꯗ ꯍꯥꯞꯄꯗꯣ ꯅꯠ ꯅꯆꯥ ꯑꯅꯤꯔꯥ
ꯎꯝ
ꯑꯣ ꯐꯩꯅꯦ ꯆꯍꯤ ꯀꯌꯥ ꯁꯨꯔꯒꯦ
ꯆꯍꯤ ꯑꯉꯥꯡ ꯑꯣꯏꯔꯤꯗ ꯆꯍꯤ ꯃꯉꯥ ꯑꯍꯟꯗꯣ ꯆꯍꯤ ꯃꯉꯥ ꯐꯥꯒꯗꯧꯔꯦ
ꯑꯣ ꯅꯪ ꯑꯣ ꯅꯪꯗꯤ ꯆꯍꯤ ꯀꯌꯥ ꯁꯨꯔꯒꯦ
ꯑꯩꯁꯦ ꯀꯨꯏꯔꯔꯣꯏꯅꯦ ꯊꯥꯔꯇꯤ ꯌꯧꯒꯗꯕ
ꯑꯣ
ꯈꯨꯏꯖꯤꯂꯈꯤꯅꯤ ꯍꯨꯖꯤꯛꯁꯤꯀꯣ ꯅꯦꯛꯁ ꯌꯥꯔ ꯑꯣꯏꯔꯗꯤ ꯑꯩ ꯊꯥꯔꯇꯤ ꯁꯨꯈ꯭ꯔꯅꯤ
ꯑꯣ ꯏꯆꯦꯗꯒꯤ ꯈꯔ ꯍꯥꯟꯂꯦ ꯑꯗꯨꯗꯤ ꯎꯝ ꯐꯩꯅꯦ ꯅꯪ ꯅꯪꯒꯤ ꯆꯍꯤ ꯊꯥꯔꯇꯤ ꯁꯨꯗ꯭ꯔꯤꯉꯩꯗ ꯀꯩꯅꯣ ꯑꯉꯥꯡ ꯑꯅꯤ ꯂꯩꯔꯦ
ꯎꯝ ꯅꯨꯡꯉꯥꯏꯔꯦ ꯑꯩ ꯑꯗꯨꯝ ꯍꯧꯖꯤꯛꯇꯤ ꯑꯗꯨꯝ ꯊꯕꯛꯀꯨꯝꯕꯁꯨ ꯑꯗꯨꯝ ꯇ꯭ꯔꯥꯏ ꯇꯧꯕꯕꯨꯗꯤ ꯇꯧꯋꯦ ꯑꯗꯨ ꯑꯣꯏꯔꯁꯨ ꯑꯗꯨꯝ ꯎꯝ ꯃꯦꯟ ꯑꯣꯏꯅꯗꯤ ꯍꯧꯖꯤꯛꯇꯤ ꯑꯩ ꯎꯝ ꯑꯗꯨꯝ ꯍꯥꯎꯁ ꯋꯥꯏꯐ ꯑꯣꯏꯅ ꯑꯗꯨꯝ ꯂꯩꯕꯅꯤꯅꯀꯣ
ꯍꯣꯏ ꯅꯣꯏ ꯅꯨꯄꯥꯗꯤ ꯀꯩ ꯊꯕꯛ ꯇꯧꯒꯦ
ꯑꯩꯒꯤ ꯅꯨꯄꯥꯁꯦ ꯎꯝ ꯄ꯭ꯔꯥꯏꯚꯦꯠꯀꯤꯅꯤꯗ
ꯑꯥ
ꯃꯟꯇ꯭ꯔꯤ ꯄꯨꯈ꯭ꯔꯤꯗꯀꯣ ꯀꯩꯕ ꯀꯩꯅꯣ ꯎꯝ ꯀꯔꯤ ꯍꯥꯏꯁꯤꯔꯥ ꯗꯤꯂꯤꯕꯔꯤꯁꯨ ꯅꯠꯇꯕ ꯑꯗꯨꯝ ꯃꯔꯛꯇꯗꯤ ꯑꯗꯨꯝ ꯊꯥꯕꯕꯨꯗꯤ ꯊꯥꯏꯌꯦꯀꯣ ꯑꯗꯨ ꯃꯣꯏꯗꯣ ꯎꯝ ꯄꯣꯠ ꯆꯩ ꯑꯗꯨꯝ ꯎꯝ ꯀꯔꯤ ꯍꯥꯏꯁꯤꯔꯥ ꯑꯦꯀꯥꯎꯟꯇꯦꯟ ꯍꯥꯏꯒꯦꯔꯥ ꯑꯗꯨꯃꯥꯢꯅꯀꯣ ꯂꯩꯌꯦ ꯀꯥꯡ ꯌꯥꯝꯕꯗꯨ ꯀꯥꯡ ꯌꯥꯝꯕꯗꯨ
ꯑꯥ ꯐꯩꯅꯦ ꯑꯗꯨꯗꯤ ꯎꯝ ꯅꯪꯗꯤ ꯌꯥꯝ ꯐꯈ꯭ꯔꯦ ꯑꯗꯨꯗꯤ ꯅꯪ ꯑꯥ ꯍꯅꯨꯗ꯭ꯔꯤꯉꯩꯗ ꯅꯆꯥ ꯑꯅꯤꯅ ꯑꯃꯨꯛꯀ ꯅꯪ ꯅꯪꯒ ꯑꯗꯨꯝ ꯆꯥꯎꯈꯠ ꯆꯥꯎꯕ ꯃꯥꯟꯅꯔꯅꯤ
ꯎꯝ ꯂꯩꯁꯥꯕꯤ ꯑꯃꯨꯛ ꯁꯥꯈꯤꯒꯦ
ꯍꯣꯏ ꯐꯩ ꯌꯥꯝꯅ
ꯂꯩꯁꯥꯕꯤ ꯃꯄꯨꯡ ꯐꯥꯅ ꯇꯧꯍꯧꯗꯕꯅꯤꯅ ꯑꯃꯨꯛ ꯃꯣꯏ ꯆꯥꯎꯕ ꯀꯥꯟꯗ ꯂꯩꯁꯥꯕꯤ ꯑꯃꯨꯛ ꯁꯥꯒꯦ
ꯍꯣꯏ ꯑꯗꯣ ꯅꯪ ꯆꯍꯤ ꯀꯌꯥꯗ ꯌꯨꯝ ꯄꯥꯟꯒꯦ
ꯇ꯭ꯋꯦꯟꯇꯤ ꯐꯣꯔꯗ
ꯑꯣ
ꯇ꯭ꯋꯦꯟꯇꯤ ꯐꯣꯔ ꯍꯥꯏꯕꯗꯤ ꯆꯍꯤ ꯇ꯭ꯋꯦꯟꯇꯤ ꯐꯣꯔꯗ ꯍꯥꯏꯕꯅꯤꯀꯣ
ꯍꯣꯏ ꯍꯣꯏ ꯑꯥ ꯎꯝ ꯀꯩꯅꯣ ꯌꯨꯝ ꯅꯨꯄꯤꯗꯤ ꯑꯗꯨꯝ ꯉꯟꯅ ꯄꯥꯟꯕ ꯐꯩꯌꯦꯗꯤ ꯍꯥꯏꯕꯅꯤ ꯃꯤ ꯈꯔꯗꯤ
ꯎꯝ ꯍꯛꯆꯥꯡꯒꯤꯗꯃꯛꯇꯤꯀꯣ ꯐꯥꯕ ꯑꯗꯨꯕꯨ ꯑꯗꯨꯝ ꯑꯈꯣꯏꯅ ꯍꯣꯠꯅꯅꯤꯡꯕ ꯂꯩꯗꯅ ꯑꯦꯝ ꯏꯟ ꯂꯥꯏꯐꯇꯤ ꯃꯄꯨꯡ ꯐꯥꯍꯧꯗꯦ ꯈꯤꯇꯪ ꯇꯋꯦꯟꯇꯤ ꯁꯚꯦꯟ ꯁꯚꯦꯟ ꯇ꯭ꯋꯦꯟꯇꯤ ꯑꯩꯠ ꯑꯗꯨꯅ ꯆꯞ ꯆꯥꯕꯅꯤꯗ
ꯎꯝ ꯏꯃꯥꯟꯅꯕꯤꯈꯣꯏꯗꯤ ꯃꯆꯥ ꯑꯅꯤꯒ ꯂꯩꯈ꯭ꯔꯝꯅꯦꯗ
ꯎꯝ ꯅꯪꯗꯤ ꯂꯦꯡꯒꯥꯁꯤꯡꯗ ꯅꯪ ꯆꯍꯤ ꯀꯌꯥ ꯁꯨꯔꯒꯦ ꯑꯉꯥꯡ ꯑꯣꯏꯔꯝꯗꯧ ꯃꯥꯜꯂꯤꯗ
ꯆꯍꯤ ꯀꯨꯟꯒ ꯑꯅꯤ ꯆꯨꯔꯦ ꯑꯩꯗꯣ
ꯑꯣ
ꯌꯥꯡꯅꯤꯅꯦ ꯑꯗꯨꯗꯤ ꯌꯥꯡ
ꯑꯗꯨ ꯑꯣꯏꯔꯁꯨ ꯏꯃꯥꯟꯅꯕꯤ ꯈꯣꯏꯗꯤ ꯃꯣꯏ ꯃꯆꯥ ꯑꯅꯤ ꯁꯨꯔ ꯁꯔꯁꯨ ꯂꯩꯌꯦ ꯑꯃ ꯁꯨꯕꯁꯨ ꯂꯩꯌꯦ ꯌꯥꯝ ꯂꯩ
ꯎꯝ ꯍꯧꯖꯤꯛ ꯌꯥꯝ ꯅꯨꯡꯉꯥꯏꯕ ꯃꯇꯝꯅꯤ ꯅꯪꯒꯤ ꯃꯇꯝꯁꯦꯀꯣ ꯌꯥꯝ ꯀꯔꯤ ꯍꯥꯏꯁꯤꯔꯥ ꯀꯦꯅꯦꯠꯁꯨ ꯍꯦꯟꯈ꯭ꯔꯦ ꯑꯗꯨꯒ ꯒ꯭ꯌꯥꯟ ꯇꯥꯕ ꯍꯧꯔꯛꯄ ꯃꯇꯝꯅꯤ ꯑꯗꯨꯒ ꯅꯨꯡꯉꯥꯏꯕ ꯃꯇꯝꯅꯤꯀꯣ ꯍꯧꯖꯤꯛꯁꯦ ꯑꯩꯁꯨ ꯇ꯭ꯋꯦꯟꯇꯤ ꯇꯨ ꯇ꯭ꯋꯦꯟꯇꯤ ꯋꯥꯟꯒ ꯇ꯭ꯋꯦꯟꯇꯤ ꯇꯨ ꯇ꯭ꯋꯦꯟꯇꯤ ꯇꯨꯒ ꯇ꯭ꯋꯦꯟꯇꯤꯁꯦ ꯌꯥꯝ ꯅꯨꯡꯉꯥꯏ ꯃꯇꯝꯗꯣꯀꯣ ꯑꯁ ꯅꯨꯡꯉꯥꯏꯕ ꯍꯥꯏꯕꯁꯤ ꯑꯝ ꯏꯃꯥ ꯏꯄꯥꯅꯁꯨ ꯆꯩꯔꯛꯇꯕ ꯃꯇꯝ ꯑꯣꯏꯔꯛꯑꯦꯕ ꯍꯥꯏꯕꯗꯤ ꯑꯗꯨꯝ ꯆꯠꯊꯣꯛꯄ ꯀꯥꯟꯗꯀꯣ ꯑꯁ ꯑꯩ ꯊꯕꯛ ꯑꯃ ꯂꯩꯔꯗꯤ ꯑꯗꯨꯝ ꯆꯠꯊꯣꯛꯀꯅꯤ ꯍꯥꯏꯔꯒ ꯏꯊꯟꯇ ꯑꯗꯨꯝ ꯔꯦꯁꯄꯣꯟꯁꯤꯕꯤꯂꯤꯇꯤ ꯄꯨꯍꯟꯕ ꯍꯧꯕ ꯃꯇꯝꯅꯦꯕ ꯁꯤꯁꯦ ꯑꯗꯨꯗꯗꯤ ꯑꯁ ꯑꯗꯨꯃ ꯑꯗꯨ ꯃꯇꯝꯗꯨꯗ ꯑꯩ ꯑꯩꯗꯤ
ꯑꯩꯗꯤ ꯅꯨꯡꯉꯥꯏꯇꯦ ꯀꯩꯅꯣ ꯎꯝ ꯌꯨꯝ ꯌꯨꯝꯗꯁꯨꯅꯦ ꯏꯃꯥꯅꯅꯦ ꯆꯠꯊꯣꯛ ꯀꯦ ꯍꯥꯏꯔꯁꯨ ꯌꯥꯗꯦ ꯁꯟꯗꯦ ꯅꯨꯃꯤꯠꯇ ꯈꯛꯇ ꯆꯠꯊꯣꯛꯑꯦꯕꯀꯣ
ꯎꯝ
ꯑꯗꯨꯁꯨ ꯑꯥ ꯏꯃꯥꯟꯅꯕꯤ ꯑꯥ ꯈꯔ ꯈꯔꯕꯨꯗꯤ ꯆꯠꯍꯟ ꯆꯠꯊꯣꯛꯍꯟꯗꯦ ꯏꯃꯥꯟ ꯅꯕꯤ ꯈꯔ ꯏꯃꯥꯅ ꯈꯪꯕ ꯏꯃꯥꯅ ꯆꯥꯍꯟꯅꯤꯡꯗꯕ ꯃꯤꯈꯣꯏꯒꯗꯤ ꯆꯠꯍꯟꯗꯦ ꯆꯠꯍꯟꯅꯤꯡꯕꯒꯤ ꯈꯣꯏꯗꯗꯤ ꯆꯠꯍꯟꯒꯅꯤ
ꯎꯝ
ꯑꯗꯨꯒ ꯀꯩꯅꯣ ꯎꯝ ꯑꯁ ꯅꯨꯡꯉꯥꯏꯕ ꯐꯪꯗꯦ ꯑꯁꯤꯗ ꯂꯩꯔꯁꯨ ꯀꯩꯅꯣ ꯀꯣꯂꯦꯖ ꯆꯠꯄꯗꯣ ꯋꯥꯏꯑꯦ ꯂꯥꯏꯔꯤꯛ ꯄꯥꯕ ꯂꯥꯏꯔꯤꯛ ꯄꯥꯕ ꯇꯧꯕꯒꯤ ꯑꯗꯨꯒ ꯏꯟꯇꯔꯟꯁꯤꯞ ꯇꯧꯔꯀꯥꯟꯗꯗꯤ ꯈꯔ ꯅꯨꯡꯉꯥꯏꯈ꯭ꯔꯦ ꯑꯗꯨ ꯑꯣꯏꯔꯁꯨ ꯅꯨꯡ ꯍꯣꯏ ꯅꯨꯡꯉꯥꯏꯕ ꯍꯥꯏꯕ ꯇꯥꯔꯦꯗ
ꯎꯝ ꯅꯨꯡꯉꯥꯏ ꯍꯥꯥꯛ ꯅꯪ ꯅꯨꯡꯉꯥꯏꯔꯛꯀꯗꯧꯔꯦ ꯅꯪ ꯏꯟꯗꯤꯄꯦꯟꯗꯦꯟ ꯐꯪꯉꯛꯀꯗꯧꯔꯦ ꯑꯗꯨ ꯑꯗꯨ ꯃꯇꯝꯗꯨꯗ ꯏꯟꯗꯤꯄꯦꯟꯗꯦꯟ ꯐꯪꯉꯦ ꯍꯥꯏꯅ ꯑꯃꯔꯛ ꯈꯣꯡꯊꯥꯡ ꯑꯃ ꯁꯣꯏꯔꯗꯤꯀꯣ ꯄꯨꯡꯇꯣꯏ ꯇꯣꯢꯒꯗꯕ ꯑꯗꯨ
ꯋꯥꯄꯨꯗꯣ ꯑꯗꯨꯗ ꯎꯝ ꯑꯗꯨꯝ ꯌꯨꯝ ꯄꯥꯜꯂꯨꯈꯤꯅꯨ ꯀꯣ ꯌꯥꯝ ꯅꯨꯡꯉꯥꯏ ꯍꯥꯏꯔꯁꯨ ꯎꯝ ꯇ꯭ꯋꯦꯟꯇꯤ ꯁꯚꯦꯟ ꯇ꯭ꯋꯦꯟꯇꯤ ꯑꯩꯠ ꯅꯪꯒꯤ ꯊꯕꯛ ꯎꯝ ꯑꯗꯨꯝ ꯎꯝ ꯅꯨꯄꯥꯁꯤꯡꯗꯤ ꯊꯦꯝꯕ ꯈꯣꯠꯄꯒꯨꯝꯕꯁꯨ ꯌꯥꯝ ꯍꯩꯕꯁꯨ ꯂꯩꯕꯅꯦꯕꯀꯣ
ꯎꯝ
ꯄꯥꯟꯒꯦꯅꯨ ꯑꯗꯨ
ꯑꯩ ꯑꯩꯗꯤ ꯅꯨꯄꯥ ꯑ ꯑꯩꯒꯤ ꯑꯦꯛꯁ ꯂꯩꯇ꯭ꯔꯤ ꯑꯩꯗꯤ
ꯅꯪ ꯕꯣꯢꯐ꯭ꯔꯦꯟ ꯂꯩꯇꯦ
ꯕꯣꯏ ꯐ꯭ꯔꯦꯟ ꯂꯩꯌꯦ ꯑꯗꯣ ꯑꯦꯛꯁꯗꯤ ꯂꯩꯇ꯭ꯔꯤ
ꯑꯣ ꯐꯥꯔꯁ ꯇꯥꯏꯝꯔꯣ ꯑꯗꯨꯗꯤ
ꯍꯣꯏ ꯐꯥꯔꯁ ꯇꯥꯏꯝ ꯑꯣꯏꯔꯁꯨꯅꯦ ꯀꯨꯏꯅ ꯅꯨꯡꯁꯤꯈ꯭ꯔꯦ ꯑꯩꯈꯣꯏꯅꯤꯗꯤ ꯀꯨꯏꯈ꯭ꯔꯦ ꯇꯤꯅꯦꯆ ꯑꯣꯏꯔꯛ ꯀꯥꯟꯗꯒꯤ
ꯑꯣ ꯍꯣ ꯍꯣ ꯍꯣ ꯆꯍꯤ ꯀꯌꯥꯁꯨ
ꯌꯥꯝ ꯅꯨꯡꯁꯤ ꯆꯍꯤ ꯇꯔꯦꯠ ꯍꯦꯜꯂꯦ
ꯋꯥꯎ
ꯍꯥꯍꯥꯍꯥ ꯑꯩꯗꯣ ꯑꯩꯈꯣꯏ ꯑꯅꯤꯗꯣ ꯑꯩꯈꯣꯏꯒꯤ ꯑꯅꯤꯒꯤ ꯋꯥꯔꯤꯗꯣ ꯌꯥꯝ ꯅꯨꯡꯁꯤ ꯀꯩꯅꯣ ꯎꯝ ꯑꯩꯈꯣꯏ ꯍꯥꯏ ꯁ꯭ꯀꯨꯜ ꯀꯥꯔꯀꯥꯟꯗꯀꯣ
ꯎꯝ
ꯑꯥ ꯑꯩꯈꯣꯏ ꯑꯅꯤꯗ ꯑꯈꯣꯏꯗꯣ ꯎꯝ ꯅꯨꯞ ꯑꯝ ꯖꯨꯅꯤꯌꯔ ꯑꯣꯏꯔꯗꯤ ꯅꯨꯄꯥ ꯅꯨꯄꯤ ꯅꯨꯡꯁꯤꯕ ꯌꯥꯗꯦꯕꯀꯣ ꯈꯪꯅꯕ ꯌꯥꯗꯦꯕ ꯑꯗꯨꯒꯤ ꯍꯣꯁꯇꯦꯜꯗ ꯂꯩꯕꯅꯤꯅ ꯑꯥ ꯀ꯭ꯂꯥꯁ ꯅꯥꯏꯟ ꯀ꯭ꯂꯥꯁ ꯅꯥꯏꯟ ꯐꯥꯎꯗꯤ ꯅꯨꯄꯥ ꯅꯨꯄꯤ ꯅꯨꯡꯁꯤꯕ ꯅꯨꯡꯁꯤꯕ ꯌꯥꯗꯦꯕꯀꯣ ꯑꯗꯨꯒꯤ ꯎꯝ ꯃꯥ ꯀ꯭ꯂꯥꯁ ꯇꯦꯟ ꯑꯩ ꯀ꯭ꯂꯥꯁ ꯅꯏꯟ ꯀꯥꯔꯦ ꯀꯥꯟꯗ ꯀꯩꯅꯣ ꯑꯩꯈꯣꯏ ꯑꯅꯤꯗꯣ ꯔꯤꯂꯦꯁꯟꯁꯤꯞ ꯊꯝꯃꯦ ꯑꯗꯨ ꯖꯨꯅꯤꯌꯔ ꯑꯣꯏꯔꯀꯥꯟꯗ ꯀ꯭ꯔꯥꯁ ꯑꯣꯏꯔꯒ ꯃꯥꯅꯁꯨ ꯑꯩꯉꯣꯟꯗ ꯀ꯭ꯔꯥꯁ ꯑꯣꯏꯕ ꯑꯩꯅꯁꯨ ꯃꯉꯣꯟꯗ ꯀ꯭ꯔꯥꯁ ꯑꯣꯏꯕ ꯑꯗꯨꯒ ꯑꯗꯨꯝ ꯂꯥꯏꯕꯅꯦꯕ ꯑꯗꯨꯒ ꯁꯤꯅꯤꯌꯥꯔ ꯀꯥꯔꯀꯟꯗ ꯅꯨꯡꯁꯤꯕ
ꯎꯝ ꯎꯝ
ꯅꯨꯡꯁꯤꯕꯅꯦ
ꯖꯤꯅꯩ ꯑꯗꯨꯝ ꯈꯪꯅꯕꯁꯨ ꯌꯥꯝ ꯐꯩꯗ ꯍꯥꯢꯕꯗꯤ ꯍꯧꯖꯤꯛꯇꯤ ꯃꯥꯒꯤ ꯑꯗꯨꯝ ꯂꯣꯢꯅ ꯈꯪꯉꯝꯃꯅꯤ ꯍꯥꯢꯕꯗꯤ ꯑꯗꯨꯝ ꯃꯥꯒꯤ ꯋꯥꯈꯜꯗꯣꯀꯣ
ꯎꯝ ꯅꯈꯣꯟꯗꯣ ꯑꯃꯨꯛꯀꯥ ꯇꯗ꯭ꯔꯤ ꯑꯃꯨꯛꯀꯥ ꯇꯥꯢ ꯑꯃꯨꯛꯀꯥ ꯇꯥꯗꯦ ꯇꯧꯕ ꯇꯥꯕ꯭ꯔꯣ ꯇꯥꯕ꯭ꯔꯣ ꯑꯃꯨꯛꯀꯥ ꯇꯗ꯭ꯔꯦ ꯑꯣ ꯇꯥꯢ ꯇꯥꯢ ꯑꯝ ꯍꯨꯝ
ꯈꯪꯗꯦꯗ ꯅꯦꯠꯋꯥꯛꯁꯤꯖꯨ ꯀꯩꯝꯇꯥ ꯁꯞꯄꯣꯔꯠ ꯇꯧꯕꯤꯗꯦ ꯑꯈꯣꯢꯕꯨꯀꯣ ꯑꯍ ꯍ
ꯎꯝ ꯑꯍ ꯍ ꯍ ꯍ
ꯍ ꯑꯍ ꯁꯤꯅꯤꯡꯗ꯭ꯔꯣ ꯉꯔꯥꯡꯗꯤ ꯁꯨꯡꯌꯥ ꯌꯥꯗꯦ ꯈꯪꯕ꯭ꯔꯥ
ꯑꯣ
ꯑꯩꯒꯤ ꯐꯣꯟ
ꯍꯟꯗꯛ ꯍꯟꯗꯛꯇꯣ ꯑꯈꯣꯢꯒꯤ ꯎꯝ ꯑꯥ ꯅꯦ ꯑꯁꯤ ꯁꯤ ꯅꯦꯠꯋꯥꯔꯛ ꯍꯥꯢꯕ꯭ꯔꯥ ꯈꯪꯗꯦ ꯁꯤ ꯅꯦꯠꯋꯥꯔꯀꯥ ꯀꯩꯅꯣ ꯇꯧꯕꯒꯤꯅꯦ ꯍꯥꯢꯌꯦ ꯀꯣꯅꯦꯛ ꯇꯧꯕꯤꯕꯒꯤꯅꯦ ꯍꯥꯢꯌꯦ ꯑꯈꯣ ꯑꯥ ꯍꯟꯗꯛ ꯏꯟꯗꯤꯌꯥꯟ ꯑꯈꯣꯢꯒꯤ ꯍꯥꯛ ꯇ ꯅꯠꯇꯦ ꯏꯟꯗꯤꯌꯥꯒꯤ ꯅꯦꯠꯋꯔꯛꯇꯣ ꯑ ꯁꯤ ꯅꯦꯠꯋꯥꯔꯛꯀꯥ ꯈꯨꯅꯦꯛ ꯇꯧꯕꯤꯕꯒꯤꯅꯦ ꯍꯟꯗꯛ ꯁꯥꯢꯕꯔ ꯌꯥꯗꯕꯗꯣꯅ ꯍꯥꯢꯌꯦ
ꯎꯝ ꯑꯈꯣꯢꯒꯤ ꯒ꯭ꯔꯨꯞ ꯑꯦꯠꯃꯤꯟꯗꯣ ꯉꯁꯤ ꯊꯣꯛꯂꯛꯀꯅꯤ ꯍꯥꯢꯕꯅꯦ ꯃꯥ ꯗꯤꯃꯥꯞ ꯄꯨꯔꯗ ꯂꯩꯕꯅꯦꯕ ꯀꯣꯍꯤꯃꯥꯗ
ꯑꯣ
ꯑꯗꯣ ꯃꯥ ꯉꯁꯤ ꯊꯣꯛꯂꯛꯀꯥꯅꯤ